ꯎꯝ ꯇꯥꯏ ꯇꯥꯏꯌꯦ
ꯑꯣ ꯀ ꯅꯪ ꯆꯒꯦ ꯀ ꯅꯪ ꯆꯥꯔꯒꯦ
ꯆꯥꯛ ꯁꯥꯊꯔꯤꯌꯦ ꯑꯩ ꯏꯇꯩꯃꯤꯅꯝ ꯀꯗꯅ ꯊꯣꯡꯉꯤ ꯆꯥꯛ ꯆꯥꯗ꯭ꯔꯤ ꯉꯜꯂꯤꯕꯅꯤꯅ ꯑꯆꯥꯄꯣꯠ ꯀꯩꯀꯥ ꯑꯌꯨꯛꯀꯤ ꯕ꯭ꯔꯦꯛꯐꯥꯁ ꯇꯧꯔꯝꯕ ꯂꯣꯏꯗ ꯉꯥꯏꯔꯤꯗ
ꯑꯌꯨꯛ ꯀꯩ ꯀꯩꯀ ꯆꯥꯔꯕꯗꯤ
ꯆꯥꯔꯦ ꯑꯗꯒꯤ ꯂꯐꯣꯏ ꯆꯥꯔꯦ ꯑꯗꯒꯤ ꯁꯦꯝꯃ ꯁꯨꯡꯉꯝ ꯆꯥꯔꯦ ꯑꯗꯒꯤ ꯍꯩꯖꯥꯝꯄꯦꯠ ꯑꯀꯪꯕ ꯂꯩꯌꯦꯕꯀꯣ ꯑꯗꯨ ꯈꯔ ꯑꯃ ꯆꯁꯤꯜꯂꯦ ꯑꯗꯨꯃꯥꯏꯅ ꯈꯔ ꯈꯔ ꯆꯥꯔꯦ
ꯂ ꯂꯥꯛꯄꯅꯦ ꯑꯗꯨ
ꯅꯣꯏꯗꯤ ꯆꯥꯛ ꯆꯥꯔꯕ
ꯆꯥꯛ ꯆꯕ ꯀꯨꯏꯦꯗꯥ ꯀꯨꯏ ꯃꯄꯜ ꯃꯄ ꯁ꯭ꯋꯥꯏꯗ ꯆꯥꯈ꯭ꯔꯦ
ꯅꯣꯏꯗꯤ ꯆꯥꯛ ꯌꯥꯝ ꯃꯨꯜꯂꯦ ꯍꯥꯏꯕ ꯅꯣꯏꯒꯤꯗꯤ ꯑꯩꯈꯣꯏꯗꯤ ꯊꯕꯛꯁꯤꯅ ꯌꯥꯗꯦ ꯍꯥꯏꯕ ꯑꯩꯈꯣꯏꯗꯤ ꯎ ꯀꯩꯅꯣ ꯉꯔꯥꯡꯁꯨ ꯑꯌꯨꯛꯇꯩꯅ ꯅꯨꯡꯗꯥꯡꯐꯨꯛ ꯊꯕꯛ ꯀꯣꯛ ꯁꯨꯏ ꯑꯗꯨꯗꯨꯅ ꯍꯧꯒꯠꯄꯁꯨ ꯑꯗꯨꯝ ꯊꯦꯡꯉꯦꯕꯀꯣ ꯋꯥꯕꯒꯤ ꯑꯗꯒꯤ ꯀꯩꯅꯣ ꯇꯧꯕ ꯉꯁꯤꯁꯨ ꯊꯛꯄ ꯍꯥꯎꯈꯔꯦ ꯑꯩꯈꯣꯏꯗ ꯑꯗꯣ ꯀꯩꯅꯣ ꯇꯧꯗꯦ ꯑꯩꯈꯣꯏꯗꯤ ꯅꯣꯡꯃꯒꯤ ꯊꯕꯛꯁꯦ ꯁꯨꯕ ꯂꯦꯞꯄ ꯌꯥꯗꯦꯕ ꯑꯗꯨꯗꯨꯅ ꯑꯋꯥꯕ ꯉꯥꯛꯇ ꯁꯨꯕꯅꯤꯅꯅꯦ ꯌꯥꯍꯧꯗꯤ ꯑꯗꯨꯝ ꯊꯦꯡꯉꯦ ꯍꯥꯏꯇꯥꯔꯦ ꯄꯨꯡ ꯑꯗꯨꯗꯒꯤ ꯆꯥꯛꯁꯨ ꯑꯗꯨꯝ ꯊꯦꯡꯉꯤ ꯑꯗꯨꯝ ꯌꯥꯗ꯭ꯔꯦꯕ ꯇꯝꯖ ꯌꯥꯗꯕ
ꯊꯣꯝꯒꯤꯗ ꯃꯤ ꯃꯤ ꯏꯃꯨꯡꯒꯤ ꯏꯃꯨꯡꯒꯤ ꯇꯣꯉꯥꯟ ꯇꯣꯉꯥꯂꯦꯅꯀꯣ ꯑꯗꯨꯅꯤ ꯈꯪꯗꯗ ꯇꯧꯔꯤꯁꯦ ꯀꯩꯅꯣ ꯇꯧꯋꯔꯤ ꯑꯩꯈꯣꯏꯁꯨ ꯎ ꯉꯁꯥꯏ ꯀꯩꯅꯣ ꯑꯩꯈꯣꯏ ꯀꯩꯅꯣꯝ ꯆꯥꯔꯦ ꯀꯩ ꯍꯥꯏꯈꯔꯦ ꯑꯣ ꯉꯥ ꯊꯣꯡꯉꯦ ꯉꯔꯥꯡ ꯉꯥ ꯐꯕ ꯆꯠꯄꯀꯣ ꯏꯃꯥꯟꯅꯕꯣꯏꯗ ꯃꯣꯏꯗꯤ ꯉꯥ ꯃꯌꯥꯝ ꯍꯥꯞꯄꯤꯔꯛꯑꯦ ꯉꯥꯁꯦꯀꯣ ꯑꯩꯈꯣꯏꯒꯤ ꯅꯥꯄꯤ ꯆꯥꯕꯤ ꯌꯥꯎꯔꯦ ꯑꯗꯒꯤ ꯃꯣꯛ ꯀꯥꯡꯕꯤꯗꯣ ꯑꯗꯨ ꯌꯥꯎꯔꯦ ꯄꯨꯛꯂꯥꯎꯕꯤꯗꯣ ꯌꯥꯎꯔꯦ ꯑꯗꯒꯤ ꯉ ꯉꯥꯇꯣꯟ ꯌꯥꯎꯔꯦ ꯀꯣꯔꯤ ꯌꯥꯎꯔꯦ ꯉꯄꯥ ꯌꯥꯎꯏꯦ ꯑꯗꯒꯤ ꯔꯧ ꯌꯥꯎꯋꯦ ꯄꯨꯔꯨꯝ ꯌꯥꯎꯋꯦ ꯑꯗꯨꯝ ꯈꯔ ꯈꯔ ꯍꯥꯞꯄꯤꯔꯛꯑꯦ ꯃꯨꯀꯥ ꯉꯀꯗꯨꯣ ꯀꯌꯥꯝ ꯀꯌꯥꯝ ꯆꯥꯎꯏꯦ ꯈꯨꯄꯥꯛꯥꯛ ꯈꯨꯄꯥꯛꯃꯨꯛ ꯆꯥꯎꯔꯝꯃꯤ ꯆꯥꯎꯔꯝꯃꯤ ꯑꯗꯨꯒ
ꯑ
ꯑꯗꯨꯝ ꯀꯌꯥꯅꯤ ꯑꯗꯨꯝ ꯉꯥꯗꯣ ꯑꯌꯥꯝꯕ ꯂꯣꯏ ꯁꯨꯔꯦꯕꯀꯣ ꯑꯗꯨꯝ ꯀꯩꯅꯣꯗꯤꯣ ꯄꯤꯔꯛꯇ꯭ꯔꯦ ꯃꯣꯏ ꯀꯣꯡꯒꯦꯡꯒꯨꯝꯕꯁꯨ ꯌꯥꯝ ꯇꯥꯏꯑꯕ ꯑꯣꯏꯕꯀꯣ ꯑꯗꯨꯝ ꯑꯗꯨꯗꯨꯁꯨ ꯃꯣꯏꯅ ꯍꯣꯔꯦꯟ ꯉꯔꯥꯡꯗꯤ ꯀꯨꯡꯒꯅ ꯇꯣꯉꯥꯟꯅ ꯈꯟꯗꯣꯛꯄ ꯅꯨꯡꯉꯥꯏꯇ꯭ꯔꯦ ꯏꯃꯥꯟꯅꯕ ꯃ ꯃꯥꯥꯡꯒꯤꯗ ꯊꯕꯛ ꯆꯠꯄ ꯌꯥꯎꯕꯅꯦꯕ ꯃꯥꯏꯗꯣ ꯍꯦꯦꯟ ꯌꯥꯔꯗꯤ ꯄꯤꯔꯛꯑꯒꯦ ꯑꯗꯨꯒ ꯈꯔ ꯌꯦꯟꯅꯕꯅ ꯍꯥꯏꯕ ꯈꯣꯡꯖꯪ ꯆꯥꯗꯕ ꯀꯨꯏꯔꯦꯅꯀꯣ ꯃꯣꯏ